ꯑ
ꯊꯄꯇꯩ ꯑꯩꯁꯦ ꯀꯔ ꯅꯂ
ꯑꯣ ꯇꯔꯣꯕꯥꯥꯏ ꯑꯣ ꯅꯪ ꯑ ꯈꯤꯇꯪ ꯍꯧꯅ ꯉꯥꯡꯒꯦꯔꯣ ꯑꯩꯉꯣꯟꯗ ꯌꯥꯝ ꯀꯟꯅ ꯇꯥꯕ ꯑꯣꯏꯗ꯭ꯔꯦꯕ ꯑꯣ ꯌꯥꯔ ꯌꯥꯔ ꯀꯩꯗꯧꯔꯝꯃꯤꯅꯣ
ꯑꯩꯁꯦ ꯖꯤꯝꯗ ꯂꯩꯔꯝꯕꯅꯦ ꯋꯥꯔꯀ ꯑꯥꯎꯠ ꯇꯧꯔꯝꯕ
ꯑꯣ ꯑꯣ ꯀꯥꯏ ꯁꯅꯒꯦ
ꯟꯁꯦ ꯍꯔꯥꯡꯒꯣꯏ ꯊꯣꯡ ꯑꯗꯗꯒꯤ ꯈꯤꯇꯪ ꯆꯠꯂꯒ ꯀꯥꯔꯣꯡꯒꯅ ꯑꯃ ꯂꯩꯌꯦꯕꯀꯣ ꯑꯗꯨꯗ ꯇꯣꯇꯦꯜ ꯐꯤꯠꯅꯦꯁ ꯁꯦꯟꯇꯔꯅ ꯑꯃ ꯂꯩꯌꯦ
ꯀꯥꯔꯣꯝꯒꯤꯁꯦ ꯀꯩꯅꯣ ꯑꯣꯏꯗꯣꯏꯔꯣ ꯑꯩꯈꯣꯏꯒꯤ ꯈꯣꯂꯥꯡ ꯃ ꯌꯥꯒꯤꯗꯨꯔꯣ
ꯈꯣꯡꯅꯥꯡꯒꯤꯗꯣ ꯍꯣꯏ ꯑꯣꯏꯇꯣꯡꯒ ꯂꯩꯕꯗꯣ
ꯑꯣ ꯑꯣꯖꯣ ꯐꯤꯜꯂꯤ ꯅꯥꯀꯟꯒꯤꯗꯣ
ꯑ ꯑꯣꯏꯕꯪꯒꯤ ꯍꯦꯛ ꯅꯥꯀꯟꯒꯤꯗ ꯖꯤꯝ ꯑꯃꯝ
ꯑꯣ ꯑꯣꯁ ꯅꯠꯇ꯭ꯔ ꯑꯗꯨꯝ ꯇꯣꯏꯅ ꯑꯗꯨꯝ ꯆꯠꯄ꯭ꯔꯣ
ꯁꯤꯗ ꯑꯗꯨꯝ ꯆꯠꯇꯣꯏꯅꯦ ꯁꯤꯅ ꯈꯔ ꯅꯛꯑꯦꯕꯀꯣ ꯑꯩꯅ ꯍꯥꯟꯅ ꯁꯥꯟꯅꯔꯝꯕꯗꯣ ꯎꯔꯤꯄꯣꯛꯇ ꯁꯥꯟꯅꯔꯝꯃꯦ ꯑꯗꯨꯒ ꯋꯥꯡꯈꯩꯗꯁꯨ ꯁꯥꯟꯅꯔꯝꯃꯦ ꯖꯤꯝꯕꯨꯗꯤ ꯑꯩ ꯑꯃ ꯍꯦꯛꯇ ꯆꯠꯄ ꯌꯥꯕ ꯑꯗꯨ ꯁꯤꯅ ꯈꯔ ꯅꯛꯑꯦꯅ ꯁꯤꯅ ꯈꯔ ꯀꯨꯏꯅ ꯂꯩꯗꯧ ꯃꯥꯜꯂꯦ
ꯑꯩꯈꯣꯏꯁꯨ ꯑꯩꯈꯣꯏ ꯑꯉꯥꯡꯗ ꯆꯠꯅꯤꯡꯉꯦ ꯍꯥꯏꯕ ꯑꯗꯨꯒꯤ ꯑꯩꯅ ꯍꯪꯉꯛꯏꯁ ꯅꯉꯣꯟꯗ ꯃꯣꯏꯁꯨ ꯑꯗꯨꯗꯥꯏꯗꯅꯤꯗꯅ
ꯑꯦ ꯅꯛꯏ ꯀꯩꯅꯣ ꯑꯗꯨꯗꯤ ꯂꯥꯛꯍꯜꯂꯣ ꯀꯩꯅꯣ ꯇ꯭ꯔꯦꯟꯗ ꯑꯩꯅ ꯇ꯭ꯔꯦꯟ ꯇꯧꯊꯔꯛꯑꯕ
ꯍꯥ
ꯌꯥꯏ ꯀꯅꯣ
ꯅ ꯅꯪ ꯁꯥꯟꯅꯕꯁꯦ ꯑꯗꯨꯝ ꯃꯣꯔꯅꯤꯡ ꯅꯪ ꯁꯥꯟꯅꯕ꯭ꯔꯣ ꯏꯚꯤꯅꯤꯡ ꯌꯥꯎꯕ꯭ꯔꯣ
ꯃꯣꯔꯅꯤꯡ ꯗ ꯇꯥꯛꯑꯦ ꯑꯩ ꯀ꯭ꯂꯥꯏꯟꯇꯣ ꯑꯗꯨꯣ ꯁꯥꯟꯅꯕꯁꯦ ꯇꯥꯛꯄ ꯂꯣꯏꯔꯒ ꯁꯥꯟꯅꯕ ꯑꯩꯅ ꯑꯃꯨꯛ
ꯑꯥ
ꯑꯗꯣ ꯏꯚꯤꯅꯤꯡꯁꯨ ꯑꯩ ꯁꯥꯟꯅꯩ ꯏꯚꯤꯅꯤꯡꯅ ꯑꯃꯨꯛ ꯑꯩꯒꯤ ꯑꯣꯟꯂꯥꯏꯟ ꯀ꯭ꯂꯥꯏꯟꯁꯤꯡꯗꯣ ꯇꯧꯕ ꯑꯗꯣ ꯏꯌꯥꯝꯕ ꯑꯃꯁꯨ ꯂꯥꯛꯀꯦꯒꯗꯤ ꯍꯥꯏꯔꯛꯄꯅꯦꯕꯀꯣ ꯑꯩ ꯃꯥꯒ ꯁꯥꯟꯅꯕ ꯃꯥꯂꯥꯛꯑꯗꯤ
ꯑ
ꯑꯩꯅ ꯀ꯭ꯂꯥꯏꯟꯁꯦ ꯑꯃꯨꯛꯇꯪꯒ ꯑꯅꯤ ꯑꯍꯨꯝ ꯇꯥꯛꯁꯤꯟꯕꯁꯦ ꯅꯨꯡꯉꯥꯏꯇꯦꯕ ꯍꯥꯏꯗꯤ ꯃꯤꯛꯁꯑꯞ ꯑꯣꯏꯒ ꯇꯧꯋꯦꯕꯀꯣꯗ ꯑꯃꯃꯝꯗꯣ ꯑꯃ ꯂꯣꯏꯔ ꯑꯗꯨꯒ ꯑꯃ ꯑꯃ ꯂꯣꯏꯔꯒ ꯑꯃ ꯑꯗꯨꯃꯥꯏꯅ ꯇꯧꯕ
ꯑꯣ
ꯑꯗ ꯏꯚꯤꯅꯤꯡꯁꯨ ꯑꯩ ꯏꯌꯥꯝꯕ ꯑꯃꯗꯤ ꯇꯥꯛꯄ ꯍꯧꯗꯧ ꯃꯥꯜꯂꯦ
ꯏ ꯂꯦ ꯑ ꯈꯟꯗꯅꯦꯅꯤꯡꯅꯤ ꯀ ꯁꯥꯟꯅꯕꯩ ꯃꯦꯆꯤꯡ ꯂꯤ ꯗꯣꯒꯤꯗ
ꯀ ꯅꯪꯁꯨ ꯆꯠꯅꯤꯡꯉꯦ ꯍꯥꯏꯔꯣ ꯅꯣꯏ ꯀꯩꯅꯣꯒꯤ ꯖꯤꯝ ꯂꯩꯗꯨꯗꯤ ꯑꯦꯝ ꯌꯨꯒꯤ
ꯑꯦꯝ ꯌꯨꯒꯤ ꯖꯤꯝꯗꯣ ꯍꯥꯏꯗꯤ ꯑꯅꯝꯕꯅ ꯌꯣꯠꯇꯣꯞ ꯀꯣ ꯋꯥꯇꯅꯦ ꯃꯗꯨꯁꯨ ꯁꯨꯗꯦ ꯃꯦꯁꯤꯇ ꯑꯣꯏꯕ ꯑꯗꯩꯗꯤ ꯑꯩꯅ ꯁꯝꯅ ꯍꯥꯏꯔꯕꯗ ꯆꯁꯀꯤ ꯐꯥꯏ ꯍꯥꯏꯅꯤ ꯈꯜꯂ ꯑꯗꯨꯏꯁꯨ ꯂꯩꯇꯦ ꯁꯦ ꯁꯤꯁꯦ ꯈꯤꯇꯪ ꯁꯥꯏ ꯍꯥꯏꯔꯤꯅꯣ ꯈꯟꯅ ꯋꯥꯏꯕ ꯍꯥꯏꯇꯥꯔꯦ ꯄꯥꯗꯨꯅ ꯍꯦꯟꯕꯗꯣ
ꯍꯣꯏ ꯑꯣꯜ ꯁ꯭ꯀꯨꯜ ꯑꯣꯏꯇꯥꯔꯗꯤ ꯈꯤꯇꯪ ꯅꯨꯡꯉꯥꯏꯕꯗꯤ ꯋꯥꯠꯂꯅꯤ
ꯕꯦꯟ ꯄ꯭ꯔꯦꯁ ꯀ ꯐꯥꯏꯗꯦ ꯀꯅ ꯐꯩꯁꯤꯁꯤꯗꯗꯤ
ꯕꯦꯟ ꯁꯄ꯭ꯔꯦꯁꯤꯅ ꯊꯤꯛꯅꯦꯁ ꯍꯦꯟꯒꯠꯂꯛꯀꯕ ꯄ꯭ꯂꯥꯏꯁꯤꯅ ꯃꯁꯜ ꯁꯦꯄꯔꯦꯁꯟ ꯍꯥꯏꯗꯤ ꯃꯁꯜꯗꯨꯣ ꯄꯥꯛꯊꯣꯛꯄ ꯁꯦꯒꯥꯏꯔꯛꯄ ꯑꯃ ꯂꯩꯗꯅ ꯏꯁꯇ꯭ꯔꯦꯠꯆ ꯇꯧꯔꯒ ꯄꯥꯊꯣꯛ ꯃꯤꯂꯅꯤ ꯑꯗꯨꯃꯥꯏꯅꯥ ꯍꯥꯏꯗꯔ
ꯑꯗꯨ ꯑꯩꯈꯣꯏ ꯈꯤꯇꯪ ꯕꯤꯒꯤꯅꯔꯒꯝꯕꯗꯗꯤ ꯐꯥꯏ ꯇꯧꯕꯅ ꯐꯗ꯭ꯔꯥ ꯑꯗꯨꯝꯦꯁꯤꯟ ꯐꯗ꯭ꯔꯣ
ꯑꯗꯨ ꯑꯅꯤꯃꯛ ꯑꯅꯤꯃꯛ ꯄꯥꯔ ꯑꯗꯨꯝ ꯆꯠꯀꯗꯕ
ꯑꯣ
ꯄ꯭ꯔꯦꯁ ꯇꯧꯔꯒ ꯐ꯭ꯂꯥꯏ ꯍꯥꯞꯆꯤꯟꯕꯣ ꯑꯣ ꯐ꯭ꯂꯥꯏ ꯍꯥꯟꯅ ꯇꯧꯔꯒ ꯄ꯭ꯔꯦꯁ ꯍꯥꯞꯄꯁꯨ ꯌꯥꯏꯑꯕꯀꯣ
ꯑꯥ
ꯑꯗꯨꯃꯥꯏꯅ ꯇꯧꯅ ꯑꯗꯨꯅꯤ
ꯑꯗꯨꯗꯤ ꯑꯩꯈꯣꯏꯒꯤ ꯆꯦꯁꯁꯤꯡꯁꯦ ꯈ꯭ꯋꯥꯏꯗꯒꯤ ꯑꯩ ꯉꯁꯤꯁꯦ ꯀꯒꯨꯝꯕ ꯆꯦꯖ ꯇꯥꯔꯦ ꯈꯜꯂꯁꯦꯕꯀꯣ
ꯎꯝ
ꯑꯗꯗꯤ
ꯇꯦꯟꯅꯦꯌ
ꯦ ꯍꯧꯕ ꯌꯥꯕꯁꯦ ꯀꯔꯝꯕꯅꯀꯣ ꯄꯁꯦ ꯆꯦꯁ ꯆꯥꯕ ꯇꯥꯔꯒꯗꯤ ꯚꯥꯏ ꯔꯦꯁꯔꯁꯦ ꯀꯩꯗꯒꯤ ꯍꯧꯕ ꯌꯥꯒꯦꯕ
ꯑꯅꯇ ꯄꯁꯞꯄ ꯍꯥꯞꯄ ꯌꯥꯔꯦ ꯄꯁꯠꯇꯣ ꯌꯥꯝ ꯀꯥ ꯍꯦꯟꯅ ꯌꯥꯝꯅ ꯍꯥꯞꯆꯤꯟꯗꯕꯤꯗꯀꯣ ꯑꯗꯨꯝ ꯑꯗꯨ ꯉꯝꯃꯗꯤ ꯑꯗꯨꯝ ꯀꯨꯟꯊ ꯊ꯭ꯔꯥ ꯍꯜꯂꯁꯨ ꯉꯝꯃꯤꯗꯅ ꯑꯩꯈꯣꯏ ꯄꯨꯁꯞꯇ ꯁꯨ ꯃꯟꯅꯤꯗꯅ ꯏꯁ꯭ꯔꯦꯡ ꯑꯔꯣꯏꯕ ꯂꯩꯕꯅꯦ ꯑꯗꯨꯣ ꯇꯔꯥꯒꯨꯝꯕꯗꯪ ꯁꯦꯠ ꯑꯍꯨꯝꯒꯨꯝꯕ ꯏꯜꯂꯦꯗꯅ ꯋꯥꯔꯃꯤꯡ ꯑꯞ ꯑꯣꯏꯔꯥ ꯑꯗꯨꯒ ꯐ꯭ꯂꯦꯠ ꯕꯦꯟꯁꯇ ꯂꯥꯛꯑꯅꯤ ꯑꯗꯨꯒ ꯆꯦꯁ ꯐ꯭ꯔꯦꯁ ꯇꯧꯔꯅꯤ ꯏꯟꯀ꯭ꯂꯥꯏꯟ ꯍꯥꯟꯅ ꯇꯧꯔꯁꯨ ꯌꯥꯏ ꯐꯦꯠ ꯍꯥꯟꯅ ꯇꯧꯔꯁꯨ ꯌꯥꯏ ꯑꯦꯛꯁꯄ꯭ꯔꯦꯁ ꯂꯣꯏꯔꯀꯥꯟꯗ ꯉꯁꯥꯏꯒꯤ ꯐ꯭ꯂꯥꯏꯠꯇꯣ
ꯑꯥ
ꯍꯥꯞꯆꯤꯟꯕ ꯑ ꯂꯥꯁꯇ ꯗꯤꯄꯤꯡꯒꯨꯝꯕ ꯍꯥꯞꯄ ꯑꯗꯨꯃꯥꯏꯅ ꯃꯤ ꯃꯤꯒꯤ ꯃꯤ ꯑꯃꯒ ꯃꯤ ꯑꯃꯒꯕꯨꯗꯤ ꯃꯥꯟꯅꯔꯛꯑꯣꯏꯕꯀꯣ ꯃꯤ ꯃꯤꯒꯤ ꯃꯥꯒꯤ ꯄꯥꯝꯖꯕꯁꯤꯗ ꯏꯁꯄꯤꯇꯥꯜ ꯑꯃꯃꯝ ꯂꯩꯅꯤꯕ ꯑꯩꯅ ꯁꯤ ꯇꯧꯒꯗꯕꯅꯤ ꯍꯥꯏꯕ ꯂꯩꯇꯦ ꯑꯗꯨꯝ ꯑꯃꯅ ꯍꯥꯟꯅ ꯇꯧꯔꯁꯨ ꯑꯃꯅ ꯍꯥꯟꯅ ꯇꯧꯔꯁꯨ ꯌꯥꯏꯌꯦꯕ
ꯍꫭꯏ ꯃꯁꯜ ꯇꯥꯔꯒꯦꯛꯇꯤ ꯆꯞ ꯃꯥꯟꯗꫭꯏꯅꯦ ꯌꯦꯡꯉꯨꯀꫭ
ꯍꯣꯏ ꯎꯝ
ꯑꯩ ꯗꯤ ꯑꯦꯛꯁꯥꯏꯁꯤ ꯃꯈꯜ ꯃꯈꯜ ꯑꯗꯥꯟ ꯂꯩꯔꯒ ꯃꯁꯜ ꯑꯈꯣꯏ ꯇꯥꯔꯉꯦꯠ ꯆꯞ ꯃꯥꯟꯅꯩ ꯅꯠꯇ꯭ꯔꯣ
ꯑꯗꯨꯅ ꯑꯦꯛꯁ꯭ꯔꯁꯥꯏꯇꯤ ꯐꯩꯅꯥꯝ ꯌꯥꯝꯃꯤ ꯀꯩꯅꯣ ꯃꯁꯤꯡ ꯊꯤꯕ ꯕꯨꯛ ꯉꯝꯃꯣꯏ ꯍꯥꯏꯗꯤ ꯃꯈꯟ ꯃꯈꯟ ꯄꯨꯊꯣꯛꯑ ꯑꯅꯧꯕꯒ ꯑꯗꯨꯝ ꯄꯨꯊꯣꯛꯅꯔꯛꯑꯦꯕ
ꯃꯥꯅꯦ ꯃꯥꯅꯦ
ꯑꯩꯈꯣꯏꯅ ꯍꯖ ꯍꯩꯅꯖꯕ ꯈꯔ ꯈꯜꯂꯦꯗꯅ ꯑꯗꯨ ꯐꯖꯟ ꯁꯥꯟꯅꯕ ꯑꯗꯨꯅ ꯐꯩꯌꯦꯅ ꯈꯜꯂꯤ ꯍꯥꯏꯗꯤ ꯃꯤꯅ ꯁꯤ ꯇꯧ ꯁꯤ ꯇꯧ ꯍꯥꯏꯔꯛꯄꯗ ꯇꯧꯗꯣꯏ ꯁꯔꯨꯛꯄꯨꯗꯤ ꯑꯩꯈꯣꯏꯅ ꯍꯩꯅꯖꯕꯗꯣ ꯃꯁꯜ ꯀꯟꯇ꯭ꯔꯦꯛꯁꯟ ꯅꯨꯡꯉꯥꯏꯕ ꯄꯥꯝꯕ ꯁꯥꯟꯅꯕꯗ ꯅꯨꯡꯉꯥꯏꯖꯕꯗꫭ ꯑꯗꯨ ꯇꯧꯕ ꯀꯩꯁꯨ ꯀꯥꯏꯗꯦꯕ
ꯑꫭ ꯏꯁꯥꯗ ꯈꯔ ꯄꯥꯟꯖꯕ ꯍꯥꯏꯇꯥꯔꯦꯅꯦ
ꯍꯣꯏ
ꯑꯗꯨꯅ ꯑꯦꯛꯁ꯭ꯔꯁꯥꯏꯇꯤ ꯃꯌꯥꯝ ꯊꯣꯛꯄꯗ ꯀꯔꯝꯕꯅ ꯂꯣꯏ ꯁꯨꯅꯕ ꯇꯧꯂꯩꯔꯗꯤ ꯌꯥꯝ ꯀꯨꯏꯗꯅ ꯆꯦꯁ ꯁꯤꯗꯤ ꯅꫭꯏꯅ ꯁꯥꯟꯅꯕꯗ ꯕꯥꯏ ꯑꯩꯈꯣꯏꯒꯤ ꯍꯣꯏ ꯑꯞꯄꯔ ꯃꯤꯠ ꯑꯃꯥꯟꯅ ꯈꯥꯏꯗꯣꯛ ꯇꯥꯏ ꯅꯣꯏ ꯁꯥꯟꯅꯕꯗꯤ ꯃꯈꯟ
ꯈꯥꯏꯗꫭꯛ ꯑꯦ ꯑꯩꯗꯤ
ꯊꯨꯞ
ꯄꯦꯇ꯭ꯔꯣꯂꯦꯜ ꯃꯁꯜ ꯃꯁꯜ ꯆꯦꯁꯀꯤ ꯃꯁꯜꯖꯦ
ꯎꯝ
ꯑꯩ ꯃꯦꯟꯂꯤ ꯑꯅꯤ ꯈꯛꯅꯦꯒꯗꯤ ꯍꯥꯏꯔꯒ ꯑꯗꯨ ꯑꯣꯏꯇꯥꯔꯒꯖꯨ ꯍꯦꯠꯁꯦ ꯑꯍꯨꯝꯃꯨꯛ ꯁꯨꯏꯌꯦꯕ ꯑ ꯂꫭꯋ꯭ꯔꯉꯤ ꯍꯦꯠ ꯃꯆꯥ ꯑꯃ ꯂꯩꯔꯦ ꯃꯤꯠꯀꯤꯁꯤꯅ ꯈ꯭ꯋꯥꯏ ꯆꯥꯎꯋꯦ ꯑꯗꯨ ꯑꯞꯄ꯭ꯔ ꯆꯦꯁꯇꯤ ꯃꫭꯏ ꯈꯦꯛ ꯁꯤꯒꯤ ꯈꯦꯠ ꯑꯍꯨꯝꯁꯤꯅꯦꯕ ꯃꯦꯟꯂꯤ ꯆꯦꯁꯀꯤ ꯁꯥꯟꯅꯕ ꯅꯨꯃꯤꯠꯀꯤ ꯁꯥꯟꯅ ꯗꫭꯏꯖꯦ ꯏꯟꯀ꯭ꯂꯥꯏꯟ ꯄ꯭ꯔꯦꯁ ꯀ ꯏꯟ ꯅꯩꯗꫭ
ꯑꯥ
ꯗꯤꯀ꯭ꯂꯥꯏꯟꯒꯤꯅꯦ ꯗꯤꯀ꯭ꯂꯥꯏꯟꯒꯤꯅ ꯃꯈꯥꯒꯤꯅꯦꯕ ꯏꯟꯀ꯭ꯂꯥꯏꯟꯁꯤꯅ ꯃꯊꯛ ꯑꯞꯄꯔ ꯆꯦꯁꯀꯤꯅꯦꯕ ꯑꯗꯨꯒ ꯐ꯭ꯂꯦꯠꯁꯤꯅ ꯑꯩꯈꯣꯏ ꯅꯣꯔꯃꯦꯜ ꯆꯤꯡꯕꯤꯗꯨꯅ ꯆꯦꯁ
ꯑꫭ
ꯏꯅꯦ
ꯑꯗꯨꯗꯤ ꯑꯩ ꯑꯩ ꯀꯔꯤꯒꯨꯝꯕ ꯀꯩꯅꯣꯒꯤ ꯑꯄꯔ ꯆꯦꯁꯁꯦ ꯈꯔ ꯁꯦꯝꯅꯤꯡ ꯍꯥꯏ ꯇꯔꯗꯤ ꯑꯅꯝꯕꯅ ꯀꯩꯕꫭꯟ ꯏꯟꯀ꯭ꯂꯥꯏꯟꯗ ꯁꯥꯟꯅ ꯇꯕꯅꯤꯅꯦ
ꯌꯥ ꯏꯟꯀ꯭ꯂꯥꯏꯟꯗ ꯈꯔ ꯍꯦꯟꯅ ꯐꯣꯀꯁ ꯄꯤꯕ
ꯎꯝ ꯑꯩ ꯋꯥꯠꯂꯤ ꯃꯁꯜꯗꯣ ꯇꯥꯔꯒꯦꯠ ꯇꯧꯒꯦꯗꯤꯀꯣ
ꯍꯣꯏ
ꯑꯗꯨ ꯀꯅꫭꯒꯨꯝꯕ ꯌꯥꯝ ꯇꯧꯍꯜꯂꯦ ꯑꯩꯈꯣꯏꯅ ꯁꯥꯟꯅꯕ ꯃꯇꯝꯗ ꯑꯩꯈꯣꯏꯒꯤ ꯑꯦꯜꯕꯣꯁꯦ ꯏꯌꯦ ꯁꯤꯇ꯭ꯔꯝ ꯃ ꯈꯨꯛ ꯅꯥꯕ ꯌꯥꯝ ꯐꯥꯎ꯭ꯋꯦꯕ ꯁꯤꯗꯤ ꯀꯔꯝꯕ ꯀꯩꯝ ꯇꯧ
ꯑꯦꯜꯕꯣꯁꯦ ꯑꯦꯜꯕꯣ ꯅꯪꯒꯤ ꯀꯗꯥꯏꯋꯥꯏꯗꯅꯥꯏ
ꯑꯦꯜꯕꫭ ꯁꯤ ꯀꯩꯍꯥꯏꯅꯤ ꯑ ꯒꫭꯟ ꯈꯨꯅꯤꯡꯉꯤ ꯃꯊꯪ ꯊꯪꯕꯖꯤꯗ ꯑꯈꯣꯏꯒꯤ ꯁꯤꯡꯂꯤ ꯑꯃ ꯌꯥꯎꯋꯦꯕꯀꯣ ꯑꯗꯨ ꯁꯤꯡꯂꯤꯗꫭ ꯅꯕꯔꫭ
ꯏꯟꯖꯩ ꯃꯆꯥ ꯑꯃꯗꯤꯗꯤ ꯂꯩꯔꯦ ꯍꯥꯏꯗꯤ ꯇꯥꯏꯅꯤ ꯏꯟꯖꯔꯤ ꯌꯥꯝꯅ ꯀꯥ ꯍꯦꯟꯅ ꯁꯦꯔꯤꯌꯁꯄꯨꯗꯤ ꯑꯣꯏꯔ꯭ꯔꯦ ꯑꯗꯣ ꯌꯥꯔꯒꯗꯤꯀꯣ
ꯎꯝ
ꯌꯦꯡꯊꯣꯛꯄ ꯅꯪꯒꯤ ꯅꯥꯔꯤꯕ ꯄꯣꯠꯇꯨ ꯀꯩꯅꯣꯅ ꯍꯥꯏꯐꯦꯠꯇꯪ ꯌꯦꯡꯊꯣꯛꯄꯅꯗꯤ ꯕꯦꯁꯅꯤ
ꯑꯩꯁꯦ ꯀꯩꯅꯣ ꯇꯧꯔꯦ ꯁꯤꯒꯤꯁꯦ ꯀꯃꯥꯏꯅ ꯇꯧꯒꯦꯗ ꯑꯣ ꯍꯥꯏꯁꯦ ꯑꯩꯁꯦ ꯀ꯭ꯔꯤꯀꯦꯠ ꯁꯥꯟꯅꯕ
ꯎꯝ
ꯀꯔꯤ ꯒꯣꯜ ꯂꯪꯕꯗ ꯅꯥꯈꯤꯕ ꯄꯣꯠꯅꯦ ꯁꯤꯁꯦ ꯑꯩꯅ ꯕꯣꯜꯁꯦ ꯀꯟꯅ ꯂꯪꯉꯨꯔꯔꯤꯗꯅ ꯑꯗꯨꯒ ꯁꯥꯟꯅꯍꯜꯂꯣꯏꯨꯔꯒ ꯆꯥꯛꯊꯣꯛꯑꯒ ꯇꯨꯝꯈ꯭ꯔꯦ ꯑꯗꯨꯒ ꯇꯨꯝꯕ ꯍꯧꯔꯛꯄ ꯃꯇꯝꯁꯤꯗ ꯑꯩꯈꯣꯏꯒꯤ ꯑꯩꯒꯤ ꯑꯦꯜꯕꯣꯁꯦ ꯈꯨꯠꯁꯦ ꯏꯁꯇ꯭ꯔꯔꯤꯛꯇ ꯇꯤꯡꯊꯣꯛꯂꯝꯗꯕ ꯑꯗꯨꯝ ꯈꯨꯠꯁꯦ ꯕꯦꯟꯗꯤ ꯇꯧ ꯂꯩ ꯍꯥꯏꯇꯥꯔꯦꯃꯤꯀ
ꯏꯁꯇ꯭ꯔꯦꯠꯆꯤꯡ ꯋꯥꯔꯃꯤꯡꯒ ꯐꯖꯅ ꯇꯧꯔꯝꯗꯧ ꯃꯥꯟꯗꯦ
ꯑꯗꯨꯕꯨꯗꯤ ꯅꯨꯃꯤꯠꯇꯨꯗ ꯁꯥꯒꯠꯇꯕꯤꯗ ꯂꯪꯈꯤꯕꯩꯅꯦꯕꯀꯣ
ꯑꯣꯀꯦ ꯑꯣꯀꯦ ꯑꯣꯀꯦ ꯑꯗꯨꯒꯤꯅꯤ ꯃꯦꯟꯂꯤ ꯃꯁꯜꯗꯣ ꯔꯦꯗꯤ ꯂꯩꯍꯧꯗꯕ ꯍꯥꯏꯇꯥꯔꯦ
ꯎꯝ ꯑꯗꯨꯒꯅ ꯃꯁꯜꯗꯣ ꯀꯄꯔꯥꯕꯗ ꯀꯩꯅꯣ ꯈꯨꯠꯁꯦ ꯀꯣꯟꯈꯠ ꯂꯩꯔꯕ ꯑꯩꯁꯦ ꯇꯤꯡꯊꯣꯛꯄ ꯁꯨꯡꯌꯥ ꯌꯥꯗꯕ ꯅꯥꯔꯕ ꯑꯗꯨꯒ ꯃꯣꯏ ꯗꯣꯛꯇꯔꯗ ꯆꯠꯂꯀꯥꯟꯗꯕꯨꯗꯤ ꯁꯤꯡꯕꯨꯗꯤ ꯁꯦꯝꯃꯤ ꯃꯣꯏꯅ ꯇꯞꯅ ꯇꯞꯅ ꯌꯥꯎꯝ ꯂꯝꯕꯦꯜꯗꯨ ꯌꯥꯝꯅ ꯂꯨꯝꯗ꯭ꯔꯁꯨ ꯄꯥꯏꯔꯒ ꯑꯗꯨꯝ ꯈꯨꯠꯇꯨ ꯏꯁꯇ꯭ꯔꯦꯁ ꯇꯧꯊꯣꯛꯑꯣꯅ ꯍꯥꯏꯕ ꯇꯝ ꯇꯝꯅ ꯑꯗꯨꯃꯥꯏꯅ ꯇꯧꯔꯒ ꯍꯧꯖꯤꯛ ꯑꯩ ꯄꯣꯠꯁꯦ ꯐꯗꯤ ꯐꯔꯕꯅꯦꯕ ꯑꯗꯨꯁꯨ ꯈꯤꯇꯪ ꯈꯤꯇꯪ ꯑꯗꯨꯝ ꯂꯩꯕ ꯍꯥꯏꯇꯥꯔꯦ ꯅ ꯌꯣꯠ ꯀꯩ ꯂꯨꯝ ꯑꯃ ꯊꯥꯡꯒꯠꯂꯛꯄ ꯃꯇꯝꯗꯀꯣ
ꯎꯝ ꯂꯩꯕꯅꯦ ꯍꯥꯏꯗꯤ ꯃꯥꯏ ꯏ ꯆꯥꯅꯩ ꯑꯗꯣ ꯑꯩꯈꯣꯏꯅ ꯃꯟꯁꯤꯜꯂꯛꯑꯀꯥꯟꯗ ꯑꯗꯨꯝ ꯈꯪꯕꯅꯦꯕ ꯅꯥꯕꯗꯣ ꯁꯨꯝ ꯅꯣꯔꯃꯦꯜꯂꯤ ꯇꯧꯕꯗꯕꯨꯗꯤ ꯀꯩꯝꯇ ꯅꯥꯗꯕꯅꯦ ꯑꯗꯣ ꯑꯩꯁꯨ ꯁꯤꯗ ꯍꯦꯌꯔ ꯂꯥꯏꯟ ꯐ꯭ꯔꯦꯛꯆꯔ ꯂꯩꯕ ꯃꯥꯜꯂꯦꯕꯀꯣ ꯈꯨꯨꯕꯤꯁꯦ ꯑꯩꯅ ꯑꯦꯛꯁꯇꯦꯟ ꯊꯣꯛꯎꯕꯗꯣ ꯅꯥꯗꯤ ꯅꯥꯏ ꯑꯗꯨ ꯈꯔ ꯍꯧꯖꯤꯛꯄꯨꯗꯤ ꯈꯔ ꯐꯔꯦ ꯐꯤꯂꯤꯡꯕꯨꯗꯤ ꯃꯁꯥ ꯃꯊꯟꯇ ꯇꯧꯕꯖꯥꯠꯅꯦ ꯑꯗ
ꯑꯦꯜꯕꯣꯗ ꯁꯣꯛꯄꯁꯤꯅ ꯑꯗꯨꯝ ꯀꯩꯅꯣ ꯁꯣꯜꯖꯔꯨꯝꯕ ꯆꯠꯄ ꯃꯥꯜꯂꯦꯕ
ꯀꯩꯅꯣ ꯁꯝꯅꯗꯦꯅꯦ ꯃꯥ ꯃꯒꯤ ꯃꯔꯥꯡꯗ ꯍꯣꯏ
ꯎꯝ ꯑꯗꯨꯅ ꯌꯣꯠꯁꯤ ꯂꯨꯝꯃ ꯀꯥꯟꯗ ꯍꯦꯛꯇ ꯌꯦꯠꯁꯤꯗ ꯁꯤꯔꯑꯕ ꯑꯃ ꯇꯧꯕꯗꯣ ꯑꯗꯨꯃꯥꯏꯅ ꯇꯧꯋꯦꯕ ꯑꯣꯏꯅ ꯍꯦꯟꯅ ꯉꯝꯕ ꯊꯝꯒꯠꯈꯤꯕꯒꯨꯝꯕ ꯑꯗꯨꯅ ꯌꯣꯠꯁꯦ ꯌꯥꯝ ꯀꯟꯅ ꯍꯧꯖꯤꯛꯁꯦ ꯂꯨꯝꯅ ꯁꯥꯟꯅꯕꯁꯨ ꯑꯃꯨꯛ ꯀꯤꯕ
ꯌꯥꯝ ꯂꯨꯝꯁꯤꯜꯂꯨꯅꯣ ꯋꯥꯔꯃꯤꯡ ꯑꯞꯁꯦ ꯏꯝꯄꯣꯔꯇꯦꯟꯀꯣ ꯑꯗꯨꯝ ꯈꯪꯉꯝꯃꯅꯤ ꯁꯤꯒꯤ ꯃꯇꯥꯡꯗꯅꯤ ꯍꯥꯏꯗꯤ ꯁ ꯑꯗꯨꯒ ꯏꯁꯇ꯭ꯔꯦꯠꯆꯤꯡꯁꯦ ꯍꯥꯏꯗꯤ ꯃꯁꯛꯗꯣ ꯔꯦꯗꯤ ꯊꯝꯃꯤꯅꯦꯕ ꯑꯩ ꯑꯩꯈꯣꯏꯅ ꯊꯥꯡꯒꯠꯇꯣꯔꯤꯕ ꯀꯤꯂꯣ ꯆꯥꯝꯃꯗꯣ ꯑꯗꯨ ꯊꯥꯡꯅꯠꯅꯕ ꯔꯦꯗꯤꯅꯦꯕ ꯊꯝꯃꯤꯁꯦ ꯑꯩꯈꯣꯏꯅ ꯋꯥꯔꯃꯤꯡ ꯑꯞ ꯇꯧꯕ ꯀꯥꯏ ꯇꯧꯅꯔꯤꯁꯦ ꯑꯗꯨꯝ ꯏꯁꯇ꯭ꯔꯦꯆꯤꯡꯅ ꯇꯧꯔꯤꯁꯤ ꯃꯈꯜꯗꯣ ꯇꯥꯏꯠ ꯑꯣꯏꯔꯝꯕꯗꯣ ꯑꯩꯈꯣꯏꯅ ꯈꯤꯇꯪ ꯂꯨꯁ ꯑꯣꯏꯍꯜꯂꯒ ꯔꯦꯗꯤ ꯔꯦꯗꯤ ꯇꯧꯕꯅꯦꯕ ꯁꯦꯡꯅ ꯍꯥꯏꯔꯒꯗꯤ
ꯃꯥꯂꯨ ꯍꯥꯏ ꯍꯟꯊꯩ ꯍꯟꯇꯛꯁꯦ ꯈ ꯈꯔꯕꯨꯗꯤ ꯇꯞ ꯇꯞꯅ ꯑꯗꯨꯝ ꯅꯥꯁꯦ ꯐꯅꯕꯅꯦ ꯁꯥꯟꯅꯍꯧꯕꯅꯦꯕ ꯑꯗꯨꯝ ꯍꯥꯏꯕꯗꯤ ꯃꯁꯜ ꯃꯁꯜꯁ ꯈꯔ ꯏꯁꯇ꯭ꯔꯦꯡ ꯈꯔ ꯂꯩꯅꯕꯅ ꯇꯞ ꯇꯞꯅ ꯄꯥꯏꯕꯨꯗꯤ ꯍꯧꯔꯦ ꯀꯟꯅꯕꯨꯗꯤ ꯁꯥꯟꯅꯕ ꯍꯧꯗ꯭ꯔꯤ ꯑꯗꯣ ꯈꯤꯇꯪ ꯍꯛꯆꯥꯡ ꯈꯤꯇꯪ ꯅꯨꯡꯉꯥꯏꯔꯀꯥꯟꯗ ꯑꯩꯁꯨ ꯃꯄꯥꯟ ꯊꯣꯛꯑ ꯁꯥꯟꯅꯦ ꯈꯟꯕ ꯃꯦꯆꯤꯟ ꯀꯩꯀꯥ ꯂꯩ ꯃꯐꯝꯗ ꯀꯥꯏ ꯋꯥꯔꯅꯦꯕ ꯄꯗꯤ ꯁꯃꯦꯗꯨ ꯁꯤ ꯑꯩꯅ ꯑꯃ ꯁꯥꯗꯅꯤꯡꯉꯥꯏꯗ ꯌꯦꯡꯊꯣꯛꯒꯅꯦ ꯃꯤ ꯑꯃꯅ ꯑꯃꯨꯛ ꯄꯨ ꯆꯠꯂꯕꯃꯦ ꯑꯗꯣ
ꯇ ꯑꯇꯔ ꯤꯟꯗ
ꯐꯔꯥꯏꯇ
ꯀꯩꯅꯣ ꯃꯤꯅꯤꯠ ꯇꯔꯥꯃꯨꯛꯇꯤ ꯐꯥꯔ ꯃꯥꯜꯂꯦ ꯏꯕꯥꯅꯤꯀꯣꯁꯦ
ꯗ ꯍ ꯆꯃꯤꯅꯦ ꯐꯥꯔꯦꯅꯦ ꯑꯦ
ꯑꯗꯣ ꯁꯨꯃꯥꯏꯅ ꯇꯧꯁꯤꯔ ꯑꯩꯁꯦ ꯖꯤꯝꯗ ꯂꯩꯌꯦꯕꯀꯣ ꯑꯩ ꯖꯤꯝꯁꯦ ꯇꯦꯛ ꯇꯦꯛ ꯁꯥꯟꯅ ꯊꯣꯛꯣꯛꯑꯒꯦ ꯏꯚꯤꯅꯤꯡ ꯑꯗꯨꯗꯥꯋꯥꯏꯗ ꯑꯩ ꯑꯩ ꯀꯣꯜ ꯇꯧꯔꯛꯑꯒꯦ ꯁꯤ ꯅꯝꯕꯔꯁꯤꯗ
ꯍꯣꯏ ꯍꯣꯏ ꯚꯥꯏ ꯐꯔꯦ ꯑꯗꯨꯣ ꯅꯪ ꯍꯥꯏꯐꯦꯠ ꯑꯩꯅꯣ ꯍꯥꯏꯔꯛꯑꯣꯀꯣ
ꯍꯥꯏꯔꯛꯀꯦ ꯍꯥꯏꯔꯛꯀꯦ ꯄꯥꯎ ꯐꯥꯎꯅꯔꯁꯤ ꯑꯣꯀꯦ ꯑꯣꯀꯦ ꯍꯣꯏ ꯚꯥꯏ ꯎꯝ